ꯍꯜꯂꯣ
ꯑ ꯇꯥꯕꯣ
ꯍ ꯇꯥꯏ
ꯎꯝ ꯀꯗ ꯋꯥ
ꯑ ꯂꯥꯏ ꯑꯃ ꯌꯦꯛꯁꯤꯔꯅ ꯐꯝꯃꯝꯃꯤꯅꯤ
ꯎꯝ
ꯆꯥꯛ ꯆꯕꯣ ꯑꯩꯗꯤ ꯌꯦꯛꯒ ꯆꯥꯕ ꯊꯛ ꯆꯥꯕ ꯊꯛꯄꯁꯤ ꯀꯥꯎꯊꯣꯛꯑꯦꯅ ꯂꯥꯏꯌꯦꯦ ꯋꯥꯈꯜ ꯈꯔ ꯅꯨꯡꯉꯥꯏꯕ꯭ꯔꯥ ꯌꯥꯕ꯭ꯔꯅ ꯌꯦꯡꯉꯝꯃꯤꯅꯤ
ꯆꯥꯛꯇꯤ ꯆꯥꯔꯕ ꯑꯩꯁꯦ ꯁꯨꯝ ꯆꯥꯛꯇꯣꯛꯧꯕ ꯐꯣꯡꯉꯝꯃꯦ
ꯆꯥꯛꯊꯣꯛꯩ ꯐꯝꯃꯤ
ꯑꯥ
ꯀꯩꯀꯩ ꯆꯥꯔꯒꯦ ꯁꯤꯗꯤ
ꯎꯝ ꯍꯋꯥꯏ ꯊꯣꯡꯉꯦ ꯑꯗꯣ ꯍꯜꯂꯛꯄꯗ ꯀꯩ ꯀꯤꯂꯠ ꯆꯅꯥꯝ ꯑꯃ ꯕꯣꯔꯥꯒ ꯂꯩꯔꯦ ꯑꯗꯨꯒ ꯑꯃꯨꯛ ꯆꯥ
ꯆꯥꯗꯕ ꯕꯨꯀꯔꯤꯁꯦ ꯄꯤꯂꯤ ꯆꯅꯥꯗꯣ
ꯑ
ꯑꯣ
ꯑꯩꯗꯣ ꯆꯥꯅꯤꯡꯉꯦꯅꯦ ꯑꯥꯂꯨ ꯁꯥꯛ ꯆꯥꯅꯤꯡꯕ ꯑꯗꯣ ꯑꯥꯂꯨ ꯁꯥꯛꯇꯣ ꯑꯝꯇ ꯌꯥꯎꯅ ꯑꯗꯨꯏ ꯀꯤꯅꯤ ꯆꯥꯅꯥ ꯑꯣꯏꯅ ꯂꯩꯔ ꯂꯥꯛꯑꯕ
ꯐꯪꯗꯩꯔꯒ
ꯑ ꯑꯩꯈꯣꯏ ꯁꯥꯏꯔꯣ ꯍꯣꯇꯦꯜ ꯄꯥꯛ ꯂꯩꯇ ꯇꯦꯕ ꯑꯗꯨꯗꯩ ꯂꯩꯔꯁꯨ ꯑꯂꯨꯁꯥꯛꯇ ꯄꯥꯛ ꯌꯥꯎꯒꯟꯗꯦꯕ ꯑꯗꯨꯗ ꯌꯥꯎꯔꯁꯨ ꯁꯨꯝ ꯂꯩ ꯑꯩꯅ ꯆꯤꯜ ꯂꯥꯎꯕ ꯊꯤꯒꯟꯕꯅꯤꯅꯀꯣ ꯃꯣꯏꯅ ꯑꯥꯂꯨ ꯁꯥꯛꯗꯣ ꯈꯪꯗꯦ ꯑꯩꯅ ꯄꯥꯝꯕ ꯈꯨꯍꯧꯗꯣ ꯍꯧꯗ꯭ꯔꯗꯤ ꯆꯥꯗꯕꯤꯗꯤ ꯇꯧꯒꯜꯂꯦꯕ ꯑꯗꯨꯗꯤ ꯌꯥꯎꯁꯨ ꯌꯥꯎꯔꯝꯗꯕꯒ ꯐꯪ ꯍꯥꯏꯗꯤ ꯑꯩꯅ ꯆꯥꯅꯤꯡꯕꯁꯨ ꯐꯪꯗꯕꯒ ꯑꯗꯨꯒꯤ ꯀꯦꯂꯤ ꯆꯅꯥꯒ ꯕꯣꯔꯥꯒꯗ ꯑꯣꯏꯅ ꯂꯩꯌꯦꯕ
ꯍꯣꯏ ꯊꯥꯎ ꯊꯨꯝ ꯌꯥꯝꯁꯤꯜꯂꯨꯅꯕꯣ ꯂꯩꯩꯁꯥꯕꯤꯗꯤ ꯐꯤꯒꯔ ꯌꯥꯝ ꯁꯦꯝꯅꯕꯅꯦ
ꯑ ꯍꯤꯒ ꯁꯤꯃꯒ
ꯄꯤꯒꯔ ꯁꯦꯝꯅꯤꯡꯗꯦ
ꯈꯪꯗꯦ ꯑꯗꯣ ꯃꯤ ꯈꯔ ꯑꯃꯅ ꯅꯣꯏ ꯍꯥꯏ ꯈꯔ ꯑꯃꯅ ꯄꯥꯏ ꯍꯥꯏ ꯑꯝꯇꯕ ꯀꯔꯤ ꯄꯥꯔꯤꯅ ꯅꯣꯏꯔꯦ ꯒ꯭ꯌꯥꯟ ꯇꯥꯔꯗꯤꯦ ꯑꯗꯨꯅ ꯑꯩꯈꯣꯏ ꯐꯤꯒꯔ ꯑꯁ ꯀꯥꯏꯅ ꯐꯤꯒꯔ ꯁꯦꯝꯕꯒꯤ ꯑꯗꯨꯒꯨꯝꯕꯒꯤ ꯗꯥꯏꯇꯤꯡ ꯅꯨꯡꯇꯤꯡꯗ ꯅꯝꯖ ꯄꯣꯗꯤ
ꯍꯥꯏꯗꯤ ꯆꯥꯔꯁꯨ ꯍꯥꯏꯗꯤ ꯗꯥꯏꯇꯤꯡ ꯑꯇꯥꯡꯕ ꯅꯠꯇ꯭ꯔꯁꯨꯅꯦ ꯑꯐ ꯑꯐꯕ ꯆꯤꯟꯖꯥꯛ ꯆꯥꯔꯗꯤ ꯑꯗꯨꯝ ꯐꯖꯅ ꯂꯥꯏꯔꯁꯨ ꯃꯤ ꯃꯌꯥꯝ ꯑꯃ ꯐꯖꯕ ꯃꯌꯥꯝ ꯂꯩꯗꯅ ꯆꯤꯟꯖꯥꯛꯅꯁꯨ ꯃꯌꯥꯝ ꯄꯨꯂꯤꯗꯦꯕ
ꯐꯪꯗꯦꯗ ꯑꯩꯈꯣꯏꯗꯤ ꯆꯤꯟꯅ ꯍꯥꯎꯔ ꯌꯔꯦ ꯆꯅꯤꯡꯉꯗꯤ
ꯆꯤꯟꯗꯕꯨ ꯐꯥꯎꯈꯗꯤ ꯈꯣꯏ ꯊꯨꯝꯅꯔꯗꯤ ꯌꯥꯔꯦ
ꯎꯝ ꯑꯣ ꯍꯥꯏꯗꯤ ꯀꯩꯅꯣ ꯆꯤꯟꯗꯁꯨ ꯍꯥꯎꯗ꯭ꯔꯗꯤ ꯀꯃꯥꯏꯅ ꯆꯅꯤꯡꯗꯨꯅ ꯍꯥꯏ ꯍꯥꯎꯋꯦ ꯈꯪ ꯀꯥꯟꯗ ꯆ ꯆꯥꯅꯤꯡꯗꯦ ꯍꯣꯏ ꯃꯤ ꯆꯤꯜꯂꯥꯎꯊꯤꯗꯕ ꯃꯤꯒꯤꯗꯤ ꯐꯩꯀꯣ ꯈꯣꯏꯗꯤ ꯆꯤꯜꯍꯥꯎ ꯊꯤꯕꯅꯤꯅ
ꯆꯥꯛ ꯂꯥꯝꯃꯁꯨ ꯄꯥꯎꯇ꯭ꯔꯗꯤ ꯆꯥꯗꯕ
ꯎꯝ ꯆꯥꯗꯕꯁꯨ ꯌꯥꯎꯔꯤꯅꯤ ꯍꯥꯟꯅꯒꯗꯤ ꯆꯔꯥ ꯍꯦꯜꯂꯝꯃꯦ ꯑꯗꯣ ꯍꯧꯖꯤꯛ ꯀꯥꯅꯤ ꯍꯦꯟꯗ꯭ꯔꯦ ꯑꯗꯨꯝ ꯆꯥꯅꯤꯡꯕ ꯑꯃ ꯂꯩꯔꯒ ꯑꯗꯨꯝ ꯆꯥꯔꯦ
ꯀꯩꯀꯩ ꯆꯥꯕꯅ ꯄꯥꯝꯖꯒꯦ
ꯎꯝ ꯀꯩ ꯀꯩ ꯍꯥꯏꯁꯦ ꯈꯪꯗꯦꯅ ꯑꯍꯥꯎꯕ ꯑꯣꯏꯔꯤꯖꯥꯠꯅꯤꯉꯦ ꯑꯗꯣ ꯑꯍꯥꯎꯕꯗꯨꯁꯨ ꯑꯩꯅ ꯄꯥꯝꯗꯕ ꯂꯩꯀꯣ ꯑꯗꯨꯝ ꯑꯩꯅ ꯄꯥꯝꯃꯒꯗꯤ ꯍꯥꯎꯁꯨ ꯍꯥꯎꯔꯗꯤ ꯌꯥꯔꯦ ꯑꯗꯣ ꯑꯆꯝꯕꯗꯤ ꯄꯥꯝꯗ ꯍꯣꯏ ꯑꯆꯝꯕꯗ ꯄꯥꯝꯃꯦ ꯍꯥꯏꯌꯦꯡꯁꯨ
ꯍꯥꯏꯗꯤ ꯍꯥꯏꯗꯤ ꯃꯤꯅ ꯑꯍꯥꯎꯕ ꯍꯥꯏꯁꯦ ꯁꯤꯁꯇꯔꯒꯤ ꯑꯄꯥꯝꯕꯒ ꯑꯩꯈꯣꯏꯒꯤ ꯑꯄꯥꯝꯕ ꯑꯃ ꯈꯦꯠꯅꯗꯣꯏꯅꯦꯕ ꯍꯥꯏꯗꯩ ꯁꯤꯁꯇꯔꯅ ꯍꯥꯏꯗꯤ ꯏꯁꯄꯥꯏꯁꯤ ꯑꯣꯏꯕ ꯄꯥꯝꯕ ꯌꯥꯏ ꯍꯥꯏꯗꯤ ꯑꯗꯩ
ꯏꯁꯄꯥꯏꯁꯤ ꯀꯅꯤ ꯄꯥꯝꯗꯦꯗ ꯏꯁꯄꯥꯏ ꯁꯤ ꯍꯥꯏꯁꯦ ꯑꯩꯈꯣꯏ ꯀꯩꯅꯣ ꯌꯥꯝ ꯆꯝꯕꯁꯨ ꯑꯃꯨꯛ ꯍꯩꯅꯗꯦꯀꯣ ꯑꯗꯩ ꯌꯥꯝ ꯁꯥꯕꯁꯨ ꯑꯃꯨꯛ ꯆꯥ ꯉꯝꯗꯦ ꯁꯨꯝ ꯃꯔꯛ ꯑꯃ ꯆꯥꯡ ꯑꯃ ꯂꯩꯗꯅ ꯑꯩꯅ ꯆꯥ ꯉꯝꯕꯩ ꯆꯥꯡ ꯑꯗꯨ ꯑꯣꯏꯔꯗꯤ ꯑꯣ ꯃꯣꯔꯧ ꯑꯁꯥꯕ ꯄ ꯀꯌꯥ ꯃꯣꯔꯧꯒ ꯍꯦꯛꯇ ꯑꯁ ꯄꯤꯒ ꯇꯥꯒꯩ ꯆꯥꯎꯔꯣ ꯊꯣꯡꯉꯕꯗꯤ ꯄꯥꯝꯗꯦꯗ ꯌꯥꯝ ꯁꯥꯔꯗꯤ ꯑꯃꯨꯛ ꯆꯥ ꯉꯝꯗꯦꯕ
ꯎꯝ ꯍꯥꯏꯗꯤ ꯎꯝ ꯊꯨꯝ ꯍꯥꯏꯗꯤ ꯑꯊꯨꯝꯕꯒꯨꯝꯕ ꯄꯣꯠꯁꯤꯗꯤ ꯄꯥꯝꯗꯕ
ꯍꯨꯝꯕꯁꯨ ꯄꯥꯝꯗꯦ ꯍꯣꯏ ꯑꯁꯤꯟꯕꯗꯤ ꯄꯥꯝꯃꯤꯀꯣ ꯑꯗꯣ ꯍꯥꯏꯗꯤ ꯑꯁꯤꯟꯕ ꯆꯥꯕꯗ ꯍꯥꯏꯗꯤ ꯑꯩ ꯈꯅꯥꯎ ꯀꯌꯥꯗ ꯇꯣꯡꯁꯤꯜꯂꯛꯏꯕꯅꯤꯅꯀꯣ ꯎ ꯃꯆꯥ ꯌꯥꯗꯕꯒꯤ ꯆꯥꯈꯤꯗ꯭ꯔꯦ ꯑꯁꯤꯟꯕꯗꯤ ꯄꯥꯝ ꯑꯁ ꯊꯥꯏꯅꯒꯗꯤ ꯑꯝꯇ ꯑꯣꯏꯕ ꯂꯣꯏꯔꯦ ꯆꯄ꯭ꯔꯥꯒꯗꯤ ꯇꯨꯝꯗꯒꯩ ꯍꯦꯛꯇ ꯆꯝꯄ꯭ꯔꯥꯁꯦ ꯍꯦꯛꯂ ꯊꯨꯝ ꯃꯣꯔꯣꯛ ꯅꯪ ꯁ ꯌꯥꯝꯁꯇꯨ
ꯌꯥꯒꯦ ꯀꯨꯝꯗꯧꯕꯖ
ꯀꯨꯝꯅꯤꯔ
ꯍꯧꯖꯤꯛꯁꯨ ꯀꯨꯝꯗꯕ
ꯍꯧꯖꯤꯛꯁꯨ ꯀꯨꯝꯗꯤ ꯑꯁꯤꯟꯕ ꯆꯥꯕ ꯀꯥꯟꯗ ꯑꯃꯃꯨꯛꯀ ꯆꯥꯕ ꯌꯥꯎꯋꯦꯕ ꯑꯗꯨ ꯀꯨꯝꯗꯦ ꯑꯗꯨ ꯍꯥꯏꯗꯤ ꯆꯥꯕꯗꯨ ꯌꯥꯗꯕꯅꯤꯅ ꯆꯥꯗꯕ ꯑꯃꯨꯛ ꯆꯥꯕꯁꯤꯗꯅꯤꯁꯦ ꯑꯃꯨꯛ ꯍꯧꯋꯤꯁꯦ
ꯍꯥꯏꯗꯤ ꯏꯁꯥ ꯀꯩꯅꯣ ꯅꯥꯒꯜꯂꯤ ꯍꯥꯏꯕꯅꯤꯅ ꯑꯥꯏꯁ ꯀ꯭ꯔꯤꯝꯒꯨꯝꯕꯗꯤ ꯑꯥꯏꯁ ꯀ꯭ꯔꯤꯝꯒꯨꯝꯕ ꯀꯩꯀꯥꯗꯤ ꯌꯥꯝ ꯆꯥꯔꯝꯃꯔꯣꯏꯅꯦ ꯄꯥꯛ ꯄꯥꯛꯅ
ꯎꯝ ꯆꯥꯔꯦꯗꯤ ꯑꯥꯏꯁ ꯀ꯭ꯔꯤꯝ ꯆꯥꯕꯒꯤ ꯌꯥꯗꯗꯤ ꯑꯗꯣ ꯍꯣꯏ ꯅꯣꯡ ꯐꯥꯗꯣꯛ ꯁꯨꯝ ꯍꯥꯏꯗꯤ ꯑ ꯁꯨꯝ ꯆꯥꯔꯒꯁꯨ ꯍꯥꯏꯗꯤ ꯅꯥꯔꯣꯏꯗ ꯀꯥꯏꯅꯒ ꯈꯟꯕꯗꯣ ꯑꯃꯁꯨ ꯏꯁꯥꯗ ꯇꯤꯟ ꯌꯣꯠꯄ ꯀꯥꯟꯗ ꯑꯗꯨꯝ ꯈꯪꯖꯩꯑꯕ ꯑꯩ ꯈꯅꯥꯎꯁꯦ ꯑꯦꯁ ꯁꯤ ꯃꯇꯝꯁꯤꯗ ꯁꯨꯃꯥꯏꯅ ꯆꯥꯥꯁꯜꯂꯛꯏ ꯑꯩꯁꯦ ꯅꯥꯔꯦ ꯃꯤꯁꯦ ꯑꯗꯨꯝ ꯈꯪꯉꯦꯕ ꯑꯗꯨꯅ ꯍꯥꯏꯗꯤ ꯇꯤꯟ ꯌꯣꯞꯄ ꯀꯥꯟꯗ ꯍꯥꯟꯅ ꯑꯩꯅ ꯆꯥꯕ ꯌꯥꯗꯕ ꯄꯣꯠꯁꯦ ꯍꯥꯏꯗꯤ ꯇꯤꯟ ꯌꯣꯠꯂꯒ ꯌꯦꯡꯉꯅꯦꯕ ꯑꯗ ꯈꯅꯥꯎꯁꯦ ꯈꯅꯥꯎꯁꯤꯒꯤ ꯃꯇꯨꯡ ꯏꯟꯅ ꯆꯥꯗꯣꯏꯅꯦꯕ ꯁꯤ ꯏꯁꯇꯦ ꯁꯤꯗꯗꯤ ꯆꯥꯕ ꯌꯥꯅꯤ ꯀꯥꯏ ꯈꯪꯉꯒ ꯑꯗꯨꯝ ꯆꯥꯁꯤꯜꯂꯅꯤ ꯑꯗꯨꯒ ꯍꯥꯏꯗꯤ ꯑꯃꯨꯛ ꯈꯔ ꯌꯥꯔꯣꯏꯗꯕ ꯑꯣꯏꯗꯤ ꯑꯩ ꯁꯤꯗ ꯆꯥꯁꯤꯜꯂꯗꯤ ꯅꯥꯗꯤ ꯈꯪꯉꯕꯅꯤ ꯑꯗꯨꯝ ꯆꯥꯔ ꯑꯗꯣ ꯈꯪꯗꯦ ꯌꯥꯝ ꯆꯥꯅꯤꯡꯉꯧꯕ ꯀꯥꯟꯗꯗꯤꯅꯦ ꯍꯥꯏꯗꯤ ꯅꯥꯅꯤꯤꯡꯕ ꯑꯗꯨ ꯆꯥꯥꯁꯟꯈꯤꯕ ꯌꯥꯎꯋꯦꯕ ꯑꯗꯨꯏ ꯍꯟꯗꯛꯇꯣ ꯑꯩꯗꯣ ꯍꯩꯅꯧ ꯌꯥꯝ ꯆꯥꯅꯤꯡꯕ ꯍꯩꯅꯧꯁꯦ ꯐꯖ ꯆꯥꯔꯕ ꯑꯗꯣ ꯍꯥꯏꯗꯤ ꯑ ꯆꯥꯕꯁꯦ ꯂꯦꯞꯄꯗꯤ ꯌꯥꯏ ꯑꯩꯁꯦ ꯈꯅꯥꯎꯗ ꯌꯥꯗ꯭ꯔꯕꯅꯤꯅ ꯑꯩꯁꯦ ꯂꯦꯞꯄꯒꯤꯗꯤ ꯈꯜꯂꯒꯦ ꯑꯗꯨ ꯅ ꯍꯧꯖꯤꯛ ꯈꯨꯠꯆ ꯆꯥꯎꯅ ꯆꯥꯎꯔ ꯈꯨꯠꯄꯥꯁꯤꯅ ꯈꯥꯏꯔꯒ ꯄꯨꯁꯜꯂꯛꯄ ꯑꯗꯨꯗꯩꯗꯤ ꯑꯩꯁꯦ ꯆꯥꯅꯤꯡꯕꯗꯤ ꯍꯦꯗꯅ ꯑꯗꯨꯝ ꯑꯁꯂꯦ ꯑꯗꯨ ꯑꯣꯏꯅꯣꯉ ꯑꯂꯗꯥ
ꯎꯝ
ꯍꯞꯇꯥ ꯍꯞꯇꯥꯒꯨꯝꯕ ꯇꯪꯈꯥꯏꯃꯨꯛ ꯅꯥꯕꯅꯤꯅꯦ ꯑꯗꯨ ꯒꯨꯂꯤꯁꯦ ꯑꯍꯥꯟꯕꯒꯤ ꯀꯣꯠꯁ ꯑꯃ ꯆꯥꯕꯗꯣ ꯐꯠꯇꯕꯅꯦꯕ ꯑꯗꯨꯗꯩ ꯀꯣꯠꯁꯨ ꯑꯅꯤꯨ ꯑꯃꯨꯛ ꯆꯠ ꯊꯣꯛꯑ ꯑꯗꯨ ꯀꯥꯟꯇ ꯐꯩ ꯑꯗꯨꯁꯨ ꯑꯗꯨꯝ ꯈꯔ ꯃꯅꯤꯜ ꯂꯩꯔꯤꯕꯅꯦꯕ ꯑꯗꯨꯗꯩꯗꯨꯗ ꯑꯃꯨꯛ ꯑꯩꯗꯤ ꯈꯔ ꯂꯩꯔꯒ ꯑꯃꯨꯛ ꯍꯩꯅꯧ ꯑꯃꯨꯛ ꯆꯥꯁꯜꯂꯦ ꯑꯗꯨꯗꯩ ꯑꯃꯨꯛ ꯈꯤꯇꯪ ꯑꯃꯨꯛ ꯍꯧꯔꯛꯄꯗꯩ ꯍꯧꯖꯤꯛꯇꯤ ꯑꯃꯨꯛꯛ ꯈꯔ ꯇꯧꯔꯦ
ꯍꯣꯏ ꯍꯧꯖꯤꯛꯇꯤ ꯑꯃꯨꯛ ꯈꯔ ꯐꯔꯦꯕ
ꯑ ꯍꯧꯖꯤꯛꯇꯤ ꯑꯃꯨꯛ ꯈꯔ ꯐꯔꯦ ꯑꯗꯨꯗꯒꯤ ꯉꯔꯥꯡꯁꯦꯃꯗꯤ ꯐꯖ ꯆꯥꯔꯦ ꯍꯩꯅꯧ ꯐꯖꯅ ꯆꯥꯔꯒ ꯉꯔꯥꯡꯗꯤ ꯑꯗꯣ ꯑꯗꯨꯅ ꯑꯃꯨꯛ ꯑꯁꯤꯟꯕ ꯑꯣꯏꯗꯕ ꯍꯥꯏꯗꯤ ꯃꯨꯜꯂꯕꯅꯤꯅ ꯀꯩꯅꯣ ꯇꯧꯕꯗꯣ ꯑꯗꯨ ꯑꯣꯏꯕꯩ ꯈꯔ ꯐꯩ ꯑꯁꯤꯟꯕ ꯑꯣꯏꯔꯗꯤ ꯉꯁꯤ ꯈꯅꯥꯎ ꯅꯥꯔꯗꯧꯅꯤ ꯑꯩ
ꯌꯥꯝ ꯅꯥꯒꯟꯕ ꯃꯥꯜꯂꯦ ꯁꯤꯁꯇꯔꯗꯤꯀꯣ
ꯎꯝ ꯅꯥꯕꯩꯁꯦ ꯑꯗꯨꯅ ꯅꯥꯕ ꯍꯥꯏꯁꯦ ꯑꯇꯩꯒꯤ ꯁꯨꯛꯅꯥ ꯅꯥꯔꯣꯏꯕ ꯈꯅꯥꯎ ꯉꯥꯛꯇ ꯅꯥꯗꯣꯏꯅꯤ ꯍꯥꯏꯗꯤ ꯂꯣꯛ ꯊꯨꯡꯕ ꯈꯣꯠꯄ ꯑꯗꯨꯒꯨꯝꯕ ꯁꯨꯡ ꯇꯧ ꯇꯧꯗꯦ ꯑꯩꯅ ꯍꯦꯛ ꯄꯤꯛꯏ ꯀꯥꯟꯗꯒꯤ ꯅꯥꯔꯛꯄꯁꯦ ꯈꯅꯥꯎꯒꯤ ꯉꯥꯛꯇ ꯑꯣꯏꯑꯦ ꯑꯇꯩꯒꯤ ꯄꯥꯛ ꯀꯩꯅꯣ ꯇꯧꯒꯤꯗꯦ
ꯃꯤꯁꯤꯡꯅ ꯍꯥꯏꯗꯤ ꯅꯥꯔꯁꯨ ꯃꯥꯅ ꯆꯥꯅꯤꯡꯕ ꯍꯩꯕꯨ ꯑꯣꯏꯔꯁꯨꯀꯣ
ꯕ ꯂꯩꯌꯦ ꯃꯤ
ꯍꯣꯏ ꯆꯥꯅꯤꯡꯉꯒ ꯑꯗꯨꯝ ꯐꯩꯌꯦ ꯀꯥꯏꯅ ꯍꯥꯏꯅꯩꯕ ꯃꯤꯅꯤ
ꯌꯥꯝꯅ ꯀꯔꯦ ꯎꯝ ꯂꯩꯍꯧ ꯗꯧꯔ ꯑꯃ ꯗꯥꯏꯐꯠ ꯇꯥꯔ ꯂꯩꯕꯗꯨ ꯈꯪꯕ꯭ꯔ ꯑꯗꯨꯃꯥꯏꯅ ꯂꯩ ꯑꯗꯨꯒ ꯃꯥꯗꯣ ꯅꯣꯕꯥꯞ ꯃꯇꯝꯅꯤꯅꯦꯕ ꯑꯗꯨ ꯅꯣꯕꯥꯞ ꯆꯥꯅꯤꯡꯉꯥꯏ ꯑꯃ ꯃꯃꯥꯗꯨ ꯅꯣꯕꯥꯞ ꯍꯦꯛꯔꯒ ꯑꯗꯨꯒ ꯐꯖꯅ ꯃꯦꯠꯂꯒ ꯄꯤꯖꯩꯌꯦ ꯑꯗꯨ ꯅꯨꯡꯉꯥꯜꯂꯒ ꯅꯥꯕ ꯐꯩꯌꯦꯁꯤꯅꯦ ꯑꯩ ꯑꯁ ꯑꯩꯉꯣꯟꯗꯒ ꯑꯣꯏꯔꯗꯤ ꯍꯣꯁꯄꯤꯇꯥꯂꯥꯏꯁ ꯇꯧꯔꯅꯦ ꯍꯥꯏꯕ ꯑꯁ ꯑꯩꯗꯤ ꯈꯅꯥꯎ ꯅꯥꯕꯩ ꯇꯣꯟꯁꯤꯟꯒꯦ ꯇꯧꯔ ꯂꯩ ꯀꯥꯟꯁꯤꯗ ꯑꯗꯨꯃꯥꯏꯒ ꯆꯥꯔꯕ ꯑꯁ ꯑꯩ ꯁꯤꯒꯗꯧ ꯃꯥꯟꯂꯦ
ꯑꯁ ꯑꯩꯅꯒ ꯊꯥꯏꯅ ꯅꯥꯕꯗꯣ ꯍꯦꯛꯇꯅꯦ ꯑꯩꯁꯦ ꯈꯥꯡꯕ ꯉꯝꯗꯕꯗꯨ ꯑꯁ ꯑꯩ ꯁꯨꯃꯥꯏꯅ ꯅꯥꯗꯨꯁꯨ ꯇꯨ ꯁꯤ ꯈꯂꯝꯃꯤ ꯍꯧꯖꯤꯛꯄꯨꯗꯤ ꯈꯔ ꯐꯔꯦ ꯑꯁ ꯍꯥꯟꯅ ꯊꯥꯏꯅ ꯄꯤꯛꯏ ꯀꯥꯟꯅ ꯍꯦꯜꯂꯤꯗ
ꯑꯗꯨꯃꯥꯏ ꯍꯥꯏ
ꯁꯨꯝ ꯍꯥꯏꯗꯤ ꯋꯥꯕꯗꯣ ꯑꯗꯨꯒꯤ ꯑꯗꯨꯃꯥꯏꯅ ꯈꯜ ꯀꯥꯏ ꯁꯨꯝ ꯍꯥꯏꯕꯅꯤ
ꯅꯥꯔꯛꯑꯗꯤ ꯋꯥꯕꯅꯤꯅꯀꯣ ꯋꯥꯈꯜ ꯄꯤꯛꯁꯤꯜꯂꯛꯏꯅꯦꯕ ꯑꯗꯨꯗꯣ ꯑꯗꯨꯒꯨꯝꯕꯗꯣ ꯍꯥꯏꯗꯤ ꯃꯤ ꯅꯪꯒꯤ ꯁꯔꯥꯎꯟꯗꯤꯡꯗꯣ ꯃꯤ ꯑꯐꯕ ꯊꯝꯕꯀꯣ ꯑꯐꯕ ꯄꯥꯎꯇꯥꯛ ꯄꯤꯁꯤꯜꯂꯗꯤ ꯋꯥꯈꯜ ꯈꯔ ꯆꯦꯟꯖ ꯂꯥꯛꯀꯗꯣꯏꯅꯦꯕ ꯅꯠꯇ꯭ꯔꯥ
ꯀꯥꯏꯗꯩꯅꯣ ꯑꯩꯈꯣꯏꯗꯤ ꯅꯥꯔꯗꯤ ꯍꯦꯛꯇ ꯉꯥꯡꯕ ꯍꯧꯔꯛꯏ ꯅꯪ ꯆꯥꯎꯋꯦ ꯑꯗꯨ ꯆꯥꯁꯤꯜꯂꯒ ꯑꯗꯨ ꯇꯧꯕ ꯑꯗꯥ ꯇꯧꯕ ꯍꯩꯅꯨꯒ ꯈꯔ ꯍꯦꯛꯄꯤꯔꯛꯑꯣ ꯀꯥꯏꯅ ꯇꯧ
ꯑꯗꯨ ꯑꯩꯅ ꯌꯥꯗꯕ ꯆꯥꯁꯤꯜꯂꯨꯕꯒꯨꯝꯕꯗꯣ ꯑꯗꯨꯒꯗ ꯄꯨꯊꯣꯔꯛꯑꯗꯤ ꯑꯗꯨꯒ ꯉꯥꯡꯁꯤꯜꯂꯛꯇꯣꯏꯅꯤ ꯈꯪ ꯑꯗꯨꯅ ꯑꯩꯁꯨ ꯁꯥꯎꯅꯤꯡꯉꯛꯑꯅꯤ ꯈꯪꯉꯕ꯭ꯔꯥ ꯑꯩꯁꯨ ꯈꯪꯉꯤ ꯀꯥꯏꯅ ꯇꯧꯔꯅꯤ
ꯃꯣꯏꯅ ꯍꯩꯅꯧ ꯍꯦꯛꯄꯤꯔꯛꯀꯦꯒ ꯍꯥꯏꯔꯛꯔꯕ
ꯍꯣꯏꯁ ꯈꯔꯒ ꯆꯥꯈꯤꯒꯦꯔꯣ ꯍꯦꯛꯂꯛꯎꯔꯣ ꯀꯥꯏ ꯇꯧꯔꯛꯇꯣꯏꯅꯦ ꯈꯪꯕ
ꯍꯥꯏꯗꯤ ꯍꯥꯏꯗꯤ ꯏꯁꯥ ꯅꯥꯏ ꯅꯥꯏ ꯈꯪ ꯈꯪꯅ ꯊꯑꯣꯏꯒꯤ ꯆꯥꯁꯤꯜꯂꯨꯕꯒꯤꯅꯦꯕ
ꯍꯣꯏ ꯑꯗꯨꯒꯤ ꯁꯨꯝ ꯁꯥꯎꯕꯗꯣ
ꯑꯗꯨꯗꯤ ꯌꯥꯗ꯭ꯔꯗꯤ ꯆꯥꯔꯨꯅꯤꯅ ꯍꯥꯏꯗꯤ ꯈꯔ ꯈꯔ ꯆꯥꯕꯗꯤ ꯐꯩꯕ ꯍꯥꯏꯗꯤ ꯈꯪꯆꯥ ꯆꯥꯁꯤꯟꯕꯁꯦ ꯁꯣꯛꯏꯗꯅ ꯈꯖꯤꯛ ꯈꯖꯤꯛ ꯍꯩ ꯆꯥꯕ
ꯍꯣꯏ ꯑꯩꯒꯤꯅꯥ ꯑꯃꯨꯛꯅꯦ ꯍꯁꯦ ꯍꯥꯏꯗꯤ ꯆꯥꯕꯗꯤ ꯈꯤꯇꯪ ꯈꯤꯇꯪ ꯆꯥꯡ ꯑꯝꯗ ꯆꯥꯔꯤ ꯐꯕ ꯑꯗꯨꯒ ꯗꯤ ꯆꯥꯛ ꯑꯩ ꯀꯩꯅꯣ ꯁꯨꯝ ꯐꯠꯇꯕ ꯍꯥꯏꯒꯗ꯭ꯔꯣ ꯑꯩꯁꯦ ꯈꯤꯇꯪ ꯆꯥꯍꯧꯕꯒꯥ ꯀꯣ ꯄꯨꯛ ꯊꯟꯗ꯭ꯔꯤꯕꯥꯎ ꯆꯥꯅꯤꯡꯕꯒꯤ ꯇꯥꯏ꯭ꯄ ꯇꯧꯏ ꯑꯗꯨꯃꯥꯏꯅ ꯆꯥꯕꯅꯤ ꯁꯦ ꯈꯔ ꯈꯔ ꯆꯥꯕꯗꯣ ꯑꯣꯛꯇꯕ ꯑꯣꯏꯕ ꯄꯦꯟꯖꯗꯕꯗꯣ ꯂꯩꯗꯅ
ꯑꯣ ꯑꯗꯨꯗꯤ ꯅꯥꯔꯀꯥꯟꯗ ꯈꯪꯉꯦꯕ ꯑꯗꯨꯗꯤ
ꯎ ꯑꯗꯨꯝ ꯈꯪꯗꯦꯗ ꯅꯥꯔꯀꯥꯟꯗꯗꯤ ꯑꯗꯨꯝ ꯅꯥꯔꯤꯀꯥꯟꯗ ꯒ꯭ꯌꯥꯟ ꯇꯥꯏ ꯅꯥ ꯐꯔ ꯀꯥꯟꯗꯗꯤ ꯁꯨꯝ ꯄꯥꯝꯖꯈꯤꯕꯅꯤꯅ ꯑꯩꯅ ꯑꯗꯩ ꯁꯨꯝ ꯍꯩ ꯔꯥ ꯆꯥꯕꯁꯦ ꯁꯨꯝ ꯏꯁꯥꯒꯤ ꯄꯥꯝꯖꯕꯗꯣ ꯑꯗꯨ ꯑꯍꯨꯝ ꯑꯣꯏꯕꯅꯤ
ꯍꯩ ꯆꯥꯕꯗꯤ ꯐꯩ ꯃꯤ ꯁꯛ ꯆꯨ ꯐꯖꯠꯇꯣꯛꯑꯦ ꯍꯥꯏꯅꯤ ꯑꯗꯨ ꯌꯥꯝ ꯍꯗꯤ ꯅꯥꯒꯟꯕꯅꯤꯅꯀꯣ ꯇꯥꯔꯥꯗꯤ ꯆꯥꯒꯤꯗꯨ ꯑꯗꯨꯏꯅꯦꯕ ꯄꯣꯠ ꯈꯨꯗꯤꯡꯃꯛ ꯉꯥꯏꯔꯦ ꯑꯗꯨꯝ ꯍꯦꯟꯅ ꯆꯠꯁꯤꯜꯂꯗꯤ ꯂꯣꯏꯅ ꯁꯣꯏꯔꯤꯗ
ꯍꯣꯏ ꯑꯗꯣ
ꯑꯣꯖꯥꯁꯨ ꯑꯣꯏ ꯃꯤꯁꯅꯤꯅꯥ ꯈꯔꯥ ꯒꯌ꯭ꯥꯟ ꯇꯥꯎ ꯍꯥꯏꯕꯥ
ꯎꯝ ꯍꯣꯏ ꯑꯇꯩ ꯑꯇꯩꯗ ꯇꯥꯔꯁꯨ ꯆꯥꯕꯒꯤ ꯃꯇꯥꯡꯁꯤꯗꯗꯤ ꯇ ꯉꯝꯗꯦꯅꯦ
ꯎꯝ
ꯑꯩꯗꯤ ꯈꯔ ꯂꯥꯎꯖꯕꯅꯤꯅꯀꯣ
ꯍꯩꯒꯤꯗ ꯍꯩꯗ ꯈꯛꯇꯔꯕ ꯅꯪꯅ ꯂꯥꯎꯔꯤꯁꯦ
ꯍꯣꯏ ꯍꯣꯏ ꯑꯇꯩꯗꯤ ꯄꯥꯛ ꯀꯩꯅꯣ ꯇꯧꯗꯦꯗ ꯍꯩ ꯑꯗꯨꯗꯒꯤ ꯍꯣꯏ ꯑꯩꯅ ꯆꯥꯕ ꯌꯥꯗꯕ ꯁꯣꯏꯕꯨꯝꯒꯨꯝꯕ ꯆꯒꯦꯝ ꯄꯣꯝꯕꯒꯨꯝꯕ ꯑ ꯍꯣꯏ ꯑꯗꯨꯒꯨꯝꯕꯗꯣ ꯃꯉꯥꯏꯔꯦ
ꯁꯣꯏꯕꯨꯒ ꯆꯒꯦꯝ ꯄꯣꯝꯕꯒ ꯑꯗꯨꯒ ꯍꯩ ꯔꯥꯒ ꯁꯤ ꯀꯩꯁꯤ
ꯑꯅꯝꯕꯅ ꯃꯤꯁꯤꯡꯁꯦ ꯅꯥꯔꯀꯥꯟꯗ ꯑꯗꯨꯝꯕ ꯑꯗꯨꯒꯨꯝꯕ ꯀꯩ ꯍꯥꯏꯅꯤ ꯆꯒꯦꯝꯒꯨꯝꯕ ꯍꯋꯥꯏꯖꯥꯔ ꯁꯨꯝꯕꯗꯤ ꯆꯥꯕ ꯌꯥꯗꯕ ꯃꯥꯜꯂꯦ
ꯑꯧ ꯆꯥꯕ ꯌꯥꯒꯟꯗꯦ ꯃꯣꯏ ꯁꯨꯃꯥꯏꯅ ꯅꯨꯡꯁꯪ ꯇꯧꯕꯁꯦ ꯍꯥꯏꯗꯤ ꯐꯥꯔꯃꯦꯟꯇꯦꯠ ꯀꯨꯝꯕ ꯑꯗꯨꯗꯒꯤ ꯍꯩ ꯔꯥ ꯁꯨꯝ ꯌꯥꯝ ꯀꯩꯅꯣ ꯏꯁꯇꯤꯛ ꯋꯥꯡꯕꯈꯩꯁꯦ ꯑꯗꯨꯒꯨꯝꯕꯗ ꯌꯥꯒꯟꯗꯝꯅꯦ ꯑꯗꯝ ꯃꯤ ꯑꯗꯨꯝ ꯆꯥꯅꯕ ꯂꯩꯗꯥ ꯀꯩꯁꯨ ꯇꯧꯗꯕ ꯑꯗ ꯑꯩꯅ ꯍꯦꯟꯖꯤꯟꯅ ꯆꯥꯕꯒꯤ ꯑꯣꯏꯒꯦꯔꯥ ꯈꯪꯗꯦ
ꯏꯃꯦꯟꯁꯨ ꯈꯅꯥꯎꯗꯔꯥ
ꯍꯣꯏ ꯈꯅꯥꯎꯁꯨ ꯅꯥꯇꯣꯟꯁꯨ ꯑꯗꯨ ꯑꯗꯒꯤ ꯃꯤꯠꯁꯨ ꯂꯩꯔ
ꯎꯝ ꯁꯥꯏꯅ꯭ꯁ ꯂꯩꯕ꯭ꯔꯥ
ꯑ ꯁꯥꯏꯅ꯭ꯁ ꯁꯨ ꯑꯃꯨꯛ ꯂꯩ
ꯑꯥꯅꯣꯛ ꯎꯞꯄꯦ
ꯀꯩꯅꯣ ꯍꯥꯏꯗꯤ ꯁꯥꯏꯅꯁ ꯂꯩꯔꯦ ꯑꯅꯣꯛ ꯀꯃꯥꯏꯅ ꯎꯞꯇꯣꯏꯅꯣ
ꯅꯠꯇꯦ ꯅꯠꯇꯦ ꯑꯥꯅꯣꯛ ꯎꯄ꯭ꯔꯥ ꯅꯤ
ꯎꯞꯇꯦꯗ
ꯑꯣ ꯑꯅꯣꯛ ꯎꯞꯇꯦꯕꯀꯣ ꯍꯥꯏꯗꯤ ꯃꯤ ꯑꯅꯣꯛ ꯎꯞꯄꯁꯦ ꯁꯥꯏꯅꯁꯀꯨꯝꯕ ꯂꯩꯒꯜꯂꯤꯅ ꯑꯗꯨꯃꯥꯏꯅ ꯍꯥꯏꯕꯀꯣ ꯑꯗꯨꯒꯤ ꯎꯞꯄꯝꯕꯅꯦ ꯇ꯭ꯔꯥꯅ ꯍꯪꯉꯛꯏꯅꯤ
ꯅꯠꯇꯦꯗ
ꯑꯅꯣꯞꯇꯤ ꯎꯞꯇꯦꯕꯀꯣ ꯑꯗꯨꯁꯨ ꯑꯗꯨ ꯁꯥꯏꯅꯁꯀꯨꯝꯕ ꯂꯩꯕꯁꯦ ꯑꯥ ꯅꯥꯇꯣꯟ ꯀꯩꯒ ꯁꯤꯠꯅ ꯁꯤꯠꯄ ꯈꯣꯠꯄꯗ ꯀꯟꯅ ꯀꯟꯅ ꯀꯥꯝꯕꯁꯦ ꯐꯠꯇꯦꯕꯀꯣ
ꯑꯁ ꯑꯩꯗꯤ ꯑꯗꯨꯝ ꯀꯥꯝꯃꯦ ꯍꯥꯏꯗꯤ ꯌꯥꯝ ꯁꯣꯒꯜꯂꯦꯕ ꯍꯧꯖꯤꯛꯅ ꯑꯃꯨꯛ ꯈꯔ ꯐꯔꯦ ꯑꯁ ꯊꯥꯏꯅꯒꯤꯗꯤ ꯏꯃꯥ ꯄꯦꯃ ꯑꯩꯅ ꯁꯀꯨꯜ ꯆꯠꯄꯁꯦ ꯔꯨꯃꯥꯟꯁꯦ ꯃꯔꯤ ꯄꯨꯗꯣꯏꯅꯦꯕ ꯃꯔꯤ ꯄꯨꯕꯁꯦ ꯍꯦꯛꯇ ꯅꯞꯁꯤꯠꯃꯥꯟꯗꯅ ꯅꯞꯁꯤꯠꯄꯥꯝ ꯂꯩꯔꯣꯏꯗꯣꯏꯅꯦꯕ ꯑꯩꯁꯦ ꯌꯥꯝ ꯋꯥꯈꯔꯥꯖꯠꯅꯤ ꯍꯧꯖꯤꯛꯄꯨꯗꯤ ꯈꯔ ꯐꯔꯦ ꯑꯗꯨ ꯍꯥꯏꯗꯤ